ꯍꯜꯂꯣ
ꯎꯝ
ꯏꯁ ꯌꯥꯝ ꯇꯨꯝꯅꯤꯡꯕ ꯃꯥꯜꯂꯤꯕꯣ ꯅꯪ
ꯏꯁ ꯇꯨꯝꯁꯨ ꯇꯨꯝꯗ꯭ꯔꯤꯗ ꯑꯩꯗꯤ
ꯅꯠꯇꯦ ꯅꯪꯁꯤ ꯌꯥꯝ ꯁꯥꯎꯅꯤꯡꯕ꯭ꯔꯕ
ꯎꯝ
ꯀꯩꯒꯤ
ꯈꯪꯗꯦ
ꯇꯥꯏꯅꯐꯝ ꯂꯩꯇ꯭ꯔꯒ ꯃꯊꯕ
ꯊꯕꯛ ꯆꯠꯄꯗꯨ ꯋꯥꯕ꯭ꯔꯥ
ꯋꯥꯕꯁꯨ ꯅꯠꯇꯦꯗ ꯅꯨꯡꯉꯥꯏ
ꯅꯨꯡꯉꯥꯏꯔꯝꯗꯧ ꯃꯥꯟꯗꯦꯕꯨ ꯉꯁꯤꯁꯦ
ꯅꯨꯡꯉꯥꯏꯔꯒ ꯂꯥꯛꯄꯅꯦ ꯑꯗꯨ ꯌꯥꯝ ꯅꯨꯡꯉꯥꯏꯔꯒ ꯂꯥꯛꯄꯅꯦꯕ
ꯎꯝ
ꯑꯗꯨꯒ ꯃꯩ ꯃꯨꯠꯈꯤꯕꯗꯒꯤꯀꯣ ꯑꯩꯁ ꯑꯩꯁꯦ ꯅꯨꯡꯉꯥꯏꯇ꯭ꯔꯦꯕ
ꯍ
ꯗꯤ ꯋꯥꯏꯗ ꯁꯥꯎꯅꯤꯒꯁꯦ
ꯏꯁ ꯑꯗꯨꯕꯨꯗꯤ ꯊꯕꯛ ꯊꯕꯛ ꯃꯐꯝꯗ ꯑꯗꯨꯝ ꯐꯣꯟ ꯆꯠꯄ ꯌꯥꯗ꯭ꯔꯣꯕ ꯅꯪꯁꯨ
ꯊꯕꯛ ꯃꯐꯝꯗꯨꯔꯣ ꯑꯁ ꯐꯣꯟꯗ ꯄꯥꯏꯅꯤꯡꯉꯦ
ꯑ
ꯃꯤꯂꯥꯗ꯭ꯔꯦꯗꯤ ꯐꯣꯟ ꯄꯥꯏꯒꯅꯤ ꯃꯤꯆꯁꯦ ꯐꯣꯟ ꯄꯥꯏꯅꯤ ꯑꯗꯨꯃꯥꯏꯅ ꯇꯧꯋ ꯐꯣꯟꯗꯣ ꯊꯝꯃꯝꯕ ꯌꯥꯗꯦꯕ ꯎꯝ
ꯃꯤ ꯃꯤꯗꯤ ꯃꯦꯁꯦꯁ ꯊꯅꯕꯁꯤ ꯌꯥꯝ ꯂꯩꯕ ꯃꯥꯂꯦꯀꫭ
ꯑꯗꯨ ꯊꯥꯅꯕ ꯅꯠꯇꯦꯗ ꯑꯗꯨꯝ ꯚꯤꯗꯤꯑꯣꯒꯨꯝꯕ ꯌꯦꯡꯕ ꯈꯛꯇꯅꯤꯗ ꯉꯁꯥꯏꯗꯣ ꯏꯅꯥꯎꯅꯨꯄꯤ ꯑꯩꯈꯣꯏ ꯑꯅꯤꯗꯣ ꯑꯣꯟꯂꯥꯏꯟꯗ ꯑ ꯀꯩꯅꯣ ꯄꯣꯠ ꯆꯩꯩ ꯌꯦꯡꯕꯀꯣ ꯀꯩ ꯀꯩꯅꯣ ꯍꯣꯡꯕ ꯂꯩꯕ꯭ꯔꯥ ꯍꯥꯏꯔꯒ ꯁꯨꯝ ꯌꯦꯡꯕ ꯑꯩꯈꯣꯏꯅꯤꯗꯣ ꯀꯔꯤꯁꯨ ꯇꯧꯅꯤꯡꯉꯥꯏ ꯂꯩꯇꯕ ꯃꯤꯁꯨ ꯂꯥꯛꯇꯦꯕ ꯉꯁꯤꯗꯣ ꯃꯤꯗꯣ ꯌꯥꯝ ꯂꯥꯛꯇꯦꯕ ꯑꯗꯒꯤ ꯇꯨ ꯌꯦꯡꯉꯦꯔꯒ ꯀꯩꯅꯣ ꯑꯣꯟꯂꯥꯏꯟꯗ ꯌꯦꯡꯉꯗꯤ ꯎꯝ ꯀꯩꯅꯣ ꯐꯣꯟꯁꯨ ꯁꯥꯏꯌꯦ ꯑꯗꯨꯒ ꯕꯦꯇ꯭ꯔꯤꯁꯨ ꯌꯥꯝ ꯆꯠꯄꯅꯦꯕ ꯑꯣ ꯑꯗꯨꯗꯒꯤ ꯑꯩꯅ ꯀꯩꯅꯣ ꯑꯃꯨꯛ ꯆꯔꯆ ꯇꯧꯗ꯭ꯔꯤꯕ ꯆꯞꯇ꯭ꯔꯦ ꯑꯗꯨꯏꯅ
ꯌꯥꯏꯅꯦ ꯅꯪꯁꯥꯏ ꯅꯪ ꯉꯁꯥꯏ ꯇꯧꯔꯛꯄꯗꯣ ꯑꯗꯨ ꯍꯦꯛ ꯊꯕꯛ ꯂꯣꯏꯔꯒ ꯇꯧꯔꯛꯄ꯭ꯔꯥ ꯅꯠꯇ꯭ꯔꯒ
ꯑꯣ ꯑ ꯀꯩꯅꯣ ꯃꯣꯏꯗꯣ ꯑꯩꯕꯨ ꯊꯦꯡꯈ꯭ꯔꯅꯦ ꯑ ꯀꯩꯅꯣ ꯑꯩ ꯉꯔꯥꯡꯗꯣ ꯊꯦꯡꯅ ꯂꯥꯛꯑꯦꯅ ꯑꯗꯨꯒꯤ ꯉꯔꯥꯡ ꯂꯥꯛꯑꯀꯥꯟꯗ ꯑꯩꯈꯣꯏꯒꯤ ꯑꯣꯇꯣ ꯑꯩꯈꯣꯏ ꯑꯁꯤꯒꯤ ꯂꯥꯏꯟ ꯑꯩꯈꯣꯏ ꯆꯠꯄꯒꯤ ꯂꯝꯕꯤꯗ ꯑꯣꯛꯇꯣ ꯆꯦꯟꯕꯗꯣ ꯑꯗꯣ ꯑꯅꯤꯈꯛꯇ ꯂꯩꯔꯝꯕꯀꯣ ꯉꯔꯥꯡꯗꯣ ꯑꯗꯨꯒꯤ ꯑ ꯑꯩꯅ ꯃꯄꯨꯗ ꯍꯥꯏꯈꯤꯕ ꯃꯥꯗꯣ ꯍꯥꯏ ꯍꯪꯕꯀꯣ ꯑꯗꯨ ꯀꯃꯥꯏꯅ ꯇꯧꯔꯒ ꯑꯗꯨ ꯂꯩꯕ꯭ꯔꯥ ꯂꯩꯇꯕ꯭ꯔꯥ ꯍꯥꯏ ꯉꯔꯥꯡꯗꯤ ꯌꯥꯝꯗ꯭ꯔꯦ ꯑꯗꯣ ꯑꯅꯤ ꯈꯛꯇ ꯂꯩꯔꯝꯃꯦ ꯑꯗꯣ ꯑ ꯀꯩꯅꯣ ꯑꯩꯅ ꯍꯥꯏꯕ ꯉꯁꯤꯗꯣ ꯊꯦꯡꯉꯅꯤ ꯊꯦꯡꯉꯅꯤ ꯑꯗꯣ ꯆꯧꯔ ꯆꯧꯔ ꯍꯥꯏꯔꯒ ꯑ ꯑꯩꯗ ꯆꯠꯂꯦ ꯑꯗꯣ ꯑꯩꯈꯣꯏ ꯀꯩꯅꯣ ꯄꯥꯔꯇꯤꯗ ꯊꯤꯟꯕꯤꯌꯦꯕ ꯊꯤꯟꯕꯤꯕ ꯍꯦꯛ ꯂꯥꯛꯔꯒ ꯑꯣꯇꯣꯗ ꯐꯝꯕ ꯍꯦꯛꯇ ꯀꯣꯜ ꯇꯧꯕꯅꯦꯕ ꯅꯪꯕꯨ
ꯁꯥꯁ
ꯐꯠꯇ꯭ꯔꯣ ꯑꯗꯨꯕꯨ ꯃꯤ ꯃꯤ ꯑꯇꯣꯞꯄꯁꯤꯡꯕꯨ ꯑꯃꯨꯛꯀ ꯉꯥꯏꯌꯦ ꯑꯗꯨꯒꯤꯅꯦꯕ ꯑꯗꯨꯗ ꯑꯃꯨꯛ ꯉꯥꯏꯌꯦ ꯑꯗꯨ ꯊꯦꯡꯅ ꯂꯥꯛꯄꯅꯦꯕ ꯈꯣꯏ ꯌꯨꯝꯗ
ꯑꯗꯨ ꯑꯩꯗꯤꯀꯣ
ꯎꯝ
ꯍꯥꯏꯗꯤ ꯅꯪꯒꯤ ꯊꯕꯛ ꯂꯣꯏꯕ ꯃꯇꯝꯁꯨ ꯈꯪꯗꯕꯅꯤꯅ
ꯑꯥ
ꯉꯁꯥꯏꯗꯣ ꯂꯧ ꯆꯠꯂꯦ ꯌꯥꯝ ꯋꯥꯕꯒꯤ ꯇꯨꯝꯗꯤ ꯇꯨꯝꯅꯤꯡꯈ꯭ꯔꯕꯅꯦꯕꯀꯣ ꯑꯗꯨꯒꯤꯅꯦ ꯑꯩ ꯉꯁꯤ ꯅꯪꯉꯣꯟꯗ ꯇꯦꯛꯁ ꯌꯥꯝ ꯇꯧꯔꯛꯑꯃꯣꯏꯀꯣ ꯍꯥꯏꯗꯤ ꯄꯨꯡ ꯇꯔꯦꯠ ꯃꯈꯥꯏ
ꯑꯥ
ꯑꯗꯨꯋꯥꯏꯗ ꯅꯣꯡꯃ ꯅꯣꯡꯃꯗꯤ ꯇꯦꯛꯁ ꯌꯥꯝ ꯊꯥꯏꯌꯦꯗꯅ
ꯑꯥꯍꯥ
ꯉꯁꯤꯗꯤ ꯇꯨꯝꯅꯤꯡꯃꯟꯕꯒꯤ ꯇꯨꯝꯈ꯭ꯔꯕꯅꯤ ꯅꯪ ꯅꯪ ꯇꯧꯔꯛꯄꯗꯣ ꯑꯩꯗꯤ ꯑꯗꯨ ꯇꯧꯔꯛꯇ꯭ꯔꯗꯤ ꯑꯗꯨꯝ ꯇꯨꯝꯃ ꯂꯩꯔꯗꯧꯅꯤ
ꯑ ꯑꯩꯅ ꯅꯪꯕꯨ ꯀꯩꯅꯣ ꯇꯧꯈ꯭ꯔ ꯃꯥꯜꯂꯦ ꯑꯗꯨꯗꯤ
ꯌꯥꯔꯦ ꯌꯥꯔꯦ
ꯑꯍꯥꯍꯥ
ꯅꯪ ꯑꯗꯨꯃꯥꯏꯅ ꯈꯜꯂꯗꯤ ꯑꯩꯗꯤ ꯅꯪꯕꯨ ꯅꯨꯡꯇꯤꯒꯤ ꯀꯣꯜ ꯇꯧꯔꯤꯗꯨꯗꯤ ꯑꯩꯅ ꯅꯪꯕꯨ ꯗꯤꯁꯇꯥꯔꯕ ꯇꯧꯕ ꯍꯦꯟꯈ꯭ꯔꯦ
ꯏꯁ ꯑꯩꯈꯣꯏꯁꯨ ꯑꯩꯈꯣꯏꯒꯤ ꯊꯕꯛꯇꯣ ꯂꯣꯏꯕꯒꯤ ꯑꯥ ꯀꯩꯅꯣ ꯑꯥ ꯑꯗꯨꯝ ꯃꯇꯝꯗꯣ ꯂꯩꯇꯦꯕꯀꯣ
ꯎꯝ
ꯃꯤꯗꯣ ꯂꯥꯛꯑꯗꯤ ꯑꯗꯨꯝ ꯂꯩꯒꯅꯤꯕ ꯑꯗꯨꯒꯤꯅꯦ ꯉꯁꯤꯗꯤ ꯈꯔ ꯉꯟꯅ ꯂꯣꯏꯁꯤꯟꯒꯅꯤ ꯃꯤ ꯂꯥꯛꯁꯨ ꯂꯥꯛꯇꯦ ꯍꯥꯏꯔꯒ ꯑꯗꯨ ꯑꯩꯈꯣꯏꯒꯤ ꯀꯩꯅꯣ ꯏꯅꯥꯎꯅꯨꯄꯤꯒ ꯑꯗꯨꯝ ꯇꯧꯕꯅꯦꯕ ꯑꯗꯨꯒ ꯑꯥ ꯑꯩꯈꯣꯏꯗꯣ ꯎꯝ ꯀꯩꯀꯩꯅꯣ ꯄ꯭ꯂꯦꯠ ꯒꯨꯝꯕ ꯐꯦꯡꯔꯀꯥꯟꯗ ꯃꯤꯗꯣ ꯑꯃꯨꯛꯀꯥ ꯂꯥꯛꯑꯦ ꯑꯅꯤ ꯑꯍꯨꯝ ꯂꯥꯛꯄꯒꯤꯀꯣ ꯑꯗꯨꯒ ꯅꯨꯄꯥ ꯑꯅꯤꯁꯨ ꯂꯥꯔꯒ ꯀꯨꯏꯅ ꯐꯝꯕ ꯆꯥꯕꯨꯗꯤ ꯈꯤꯇꯪꯪ ꯆꯥꯔꯒ ꯀꯨꯏꯅ ꯐꯝꯕꯤꯒꯤꯅꯦꯕ
ꯆꯠꯂꯨ ꯍꯥꯏꯅ ꯇꯥꯟꯕ ꯌꯥꯗ꯭ꯔꯣ
ꯏꯁ ꯃꯤ ꯀꯩ ꯀꯩꯅꯣ ꯆꯥꯅꯕ ꯂꯥꯛꯄ ꯃꯤꯕꯨ ꯀꯃꯥꯏꯅ ꯈꯦꯔꯥ ꯑꯥ ꯃꯤ ꯑꯅꯤꯗꯤ ꯀꯩꯅꯣ ꯃꯥꯒꯤ ꯌꯨꯝꯗ ꯄꯨꯔꯒ ꯆꯠꯈ꯭ꯔꯦ ꯑꯗꯣ ꯅꯨꯄꯥ ꯑꯅꯤꯗꯣ ꯂꯥꯛꯑꯒ ꯋꯥꯔꯤ ꯁꯥꯔꯒ ꯐꯝꯔꯒ ꯂꯩꯕ ꯑꯗꯨꯒꯤꯅꯤꯗ
ꯎꯝ
ꯍꯌꯦꯡꯗꯤ ꯃꯤ ꯌꯥꯝ ꯀꯥꯗꯧ ꯃꯥꯜꯂꯦ
ꯀꯃꯥꯏꯅ
ꯈꯪꯗ ꯍꯣꯔꯦꯟꯅ ꯍꯌꯦꯡꯅ ꯍꯥꯏꯕꯤꯒꯦ
ꯑꯗꯨꯗꯤꯀꯣ
ꯎꯝ
ꯅꯣꯡꯃꯥ ꯑꯩꯁꯨ ꯂꯥꯛꯑꯒ ꯈꯤꯇꯪ ꯆꯥꯔꯒ ꯅꯨꯃꯤꯠ ꯆꯨꯞꯄ ꯐꯝꯕ ꯇꯥꯔꯦ
ꯏꯁ ꯀꯥꯏꯗꯒꯤ ꯁꯤ ꯅꯨꯄꯥꯗꯤ ꯍꯦꯃꯟꯗ꯭ꯔꯣ ꯍꯥꯏꯔꯛꯀꯥꯅꯤ ꯍꯣꯏ ꯀꯥꯏꯗ꯭ꯔꯣ
ꯑꯗꯨ ꯅꯪꯒ ꯊꯕꯛ ꯆꯠꯃꯤꯟꯅꯔꯅꯤ ꯂꯥꯛꯑꯒ ꯅꯪ ꯎꯝ ꯅꯣꯏ ꯊꯕꯛ ꯍꯧꯕ ꯍꯦꯛ ꯆꯥꯔꯗꯧꯅꯤ ꯑꯗꯨꯒ ꯅꯨꯃꯤꯠ ꯆꯨꯞꯄ ꯐꯣꯟ ꯌꯦꯡꯉꯦ ꯌꯦꯡꯉꯒ ꯊꯕꯛ ꯍꯟꯖꯤꯟꯅꯅꯤꯡꯉꯥꯏ ꯑꯃꯨꯛꯀꯥ
ꯑꯩꯁ ꯌꯥꯝ ꯎꯁꯤꯠꯇꯕꯒꯤ ꯋꯥꯅꯤ ꯑꯗꯨꯗꯤ
ꯑꯌꯥ ꯑꯌꯥ ꯅꯪꯕꯨ ꯌꯦꯡ ꯌꯦꯡꯁꯤꯟꯕꯒ ꯆꯞ ꯃꯥꯟꯅꯔꯤꯗꯨꯗꯤ ꯅꯪꯕꯨ ꯑꯗꯨꯝ
ꯑꯗꯨꯅ ꯅꯪ ꯅꯪꯗꯣ ꯅꯪ ꯅꯪꯗꯣ ꯑꯩ ꯑꯩ ꯆꯠꯇꯕꯤꯗ ꯅꯪꯗꯣ ꯑꯩꯅꯦ ꯍꯥꯏꯔꯒ ꯆꯠꯂꯒ ꯑꯗꯨ ꯇꯧꯈ꯭ꯔꯥꯗꯨꯗꯤ
ꯑꯦ
ꯍꯦ ꯍꯦ
ꯅꯪ ꯅꯪ ꯂꯩꯕꯒꯤ ꯆꯠꯀꯦ ꯍꯥꯏꯕꯅꯦ
ꯌꯦꯡꯁꯤꯟꯒꯦ ꯍꯥꯏꯔꯗꯤ ꯑꯗꯨ ꯅꯪ ꯆꯠꯂꯒ ꯌꯦꯡꯈ꯭ꯔꯒ ꯇꯧꯈ꯭ꯔꯣꯕ
ꯁꯤ ꯑꯩ ꯇꯧꯔꯀꯥꯟꯗ ꯅꯪ ꯑꯃꯨꯛ ꯀꯜꯂꯛꯀꯥꯅꯤꯀꯣ
ꯀꯃꯥꯏꯟ ꯀꯠꯂꯛꯇꯣꯏꯕ ꯏꯁ ꯑꯩꯒꯤꯅꯤ ꯍꯥꯏꯔꯒ ꯇꯧꯕꯤꯌꯣ ꯃꯥꯗꯣ ꯉꯁꯤ ꯎꯝ ꯂꯥꯛꯇꯕꯒꯤ ꯃꯥꯒꯤ ꯑꯥ ꯀꯩ ꯍꯥꯏꯁꯦꯔꯥ ꯃꯍꯨꯠ ꯁꯤꯟꯕꯅꯤ ꯍꯥꯏꯔꯒ ꯇꯧꯑꯣꯕ
ꯃꯁꯤ ꯑꯉꯥꯡꯁꯤ ꯃꯛꯀꯣꯛꯇꯤ ꯋꯥꯡꯉꯤꯅꯦ
ꯍꯥ ꯍꯥ ꯍꯥ ꯋꯥꯕ ꯅꯠꯇꯦ ꯍꯥ ꯍꯥ
ꯌꯥꯏꯅꯦ ꯅꯪꯁꯦ
ꯍꯝ ꯉꯁꯥꯏꯗꯣ ꯑꯩ ꯁꯥꯎꯅꯤꯡꯕꯒꯤ ꯀꯩꯅꯣ ꯑ ꯑꯁꯤ ꯑꯩꯈꯣꯏꯒꯤ ꯔꯨꯝꯗ ꯎ ꯑꯗꯨꯝ ꯀꯩꯅꯣ ꯇꯧꯋꯦꯕꯀꯣ ꯂꯩꯌꯦꯕ ꯑꯗꯨ ꯑꯩꯒꯤ ꯀꯣꯛꯇꯣ ꯇꯨꯛ ꯇꯧ ꯑꯗꯨꯒꯤ ꯑꯁ ꯍꯝꯍꯝꯍꯝꯍꯥ ꯍꯥ ꯑꯗꯨꯃꯥꯏꯅ ꯇꯧꯕꯒꯤꯗꯣ ꯁꯥꯎꯕꯗꯣ ꯈꯔꯥ ꯀꯥꯏꯈ꯭ꯔꯦ ꯍꯥ ꯍꯥ ꯍꯥ ꯍꯥ ꯍꯥ ꯅꯥꯕꯒꯤꯀꯣ ꯍꯝ ꯍꯝ
ꯅꯪꯁꯦ ꯀꯅꯥꯗ ꯀꯅꯥꯉꯣꯟꯗꯁꯨ ꯇꯥꯏꯅꯅꯤꯡꯉꯥꯏ ꯂꯩꯇꯕꯒꯤ ꯅꯊꯟꯗ ꯁꯥꯎꯔꯤ ꯃꯥꯂꯦꯕꯣ
ꯎꯝ
ꯁꯥꯎꯅꯤꯡꯉꯦ ꯍꯥꯏꯕ ꯀꯩꯒꯤꯅꯣ ꯈꯪꯗꯦ ꯑꯃꯅ ꯑꯃ ꯇꯧꯔ ꯐꯖꯅ ꯇꯧꯒꯦ ꯍꯥꯏꯔꯀꯥꯟꯗ ꯌꯥꯗꯕꯗꯤ ꯌꯥꯗꯕꯁꯤ ꯅꯨꯡꯉꯥꯏꯇꯦꯕ ꯊꯝꯃꯣꯏꯗꯣ ꯄꯔꯣꯛ ꯄꯔꯣꯛ ꯆꯥꯛꯑꯦ ꯍꯥꯏꯒꯦꯔꯥ ꯍꯥ ꯍꯥ
ꯍꯦ ꯍꯦ ꯍꯦ
ꯍꯥ ꯍꯥ
ꯎꯝ ꯑꯗꯨꯀꯣ
ꯑ
ꯅꯊꯟ ꯅꯊꯟꯗ ꯇꯨꯝꯗꯣꯏꯔꯥ
ꯑꯈꯣꯏꯗ
ꯏꯃꯥꯟꯅꯕꯤꯗꯤ
ꯆꯠꯈ꯭ꯔꯦ ꯃꯣꯏꯒꯤ ꯔꯦꯟꯠꯗ
ꯑꯅꯤꯃꯛ
ꯑꯃ ꯑꯃꯗꯤ ꯀꯩꯅꯣꯅꯦ ꯑꯥ ꯀꯩꯅꯣꯗ ꯂꯩꯕꯅꯦ ꯍꯝ ꯍꯝ ꯕꯖꯔꯥ ꯃꯅꯥꯛꯇ ꯕꯖꯔꯥ ꯃꯅꯥꯛꯇ ꯍꯣꯏ ꯑꯗꯣ ꯂꯥꯛꯑꯣ ꯍꯥꯏ ꯉꯔꯥꯡꯗꯣ ꯂꯥꯛꯑꯣ ꯍꯥꯏꯕꯒꯤ ꯂꯥꯛꯄꯅꯦꯕ
ꯎꯝ ꯉꯁꯤꯁꯨ
ꯉꯁꯤꯗꯤ ꯏꯊꯟꯗ ꯑꯣꯏꯈ꯭ꯔꯦ
ꯎꯝ ꯍꯣꯔꯦꯟ ꯀꯤꯒꯅꯤꯀꯣ
ꯀꯩꯒꯤ ꯀꯃꯥꯏꯅ ꯀꯅꯥꯕꯨ
ꯎꯝ ꯈꯪꯗꯦꯅ
ꯈꯣꯏꯗꯤ ꯀꯩꯅꯣ ꯑꯁꯤ ꯎꯝ ꯀꯩꯅꯣ ꯕ꯭ꯜꯕꯇꯣ ꯑꯅꯤꯅꯦꯕꯀꯣ ꯑꯗꯣ ꯑꯃꯗꯤ ꯃꯨꯠꯊꯠꯂꯦ ꯑꯃꯗꯤ ꯃꯨꯠꯊꯠꯇꯦ
ꯑꯦ ꯉꯥꯜꯂꯒꯥ ꯇꯨꯝꯕꯗꯨ ꯅꯨꯡꯉꯥꯏꯕ꯭ꯔꯅꯦ
ꯎꯝ ꯑꯁ ꯃꯝꯃꯗꯤ ꯇꯜꯂꯦꯌꯦ
ꯌꯥꯝ ꯉꯥꯟꯗꯦ ꯀꯩꯅꯣ ꯑꯩ ꯑꯩꯒꯤ ꯐꯤꯅ ꯀꯩꯅꯣ ꯇꯧꯕꯅꯦꯕ
ꯑꯣ ꯑꯣ ꯅꯪꯁꯨ ꯍꯣꯏꯅꯦ ꯌꯥꯝ ꯁꯤꯡꯉꯤꯅꯦ ꯑꯥꯏꯗꯤꯌꯥꯒꯁꯤ ꯖꯥꯠ ꯖꯥꯠ ꯄꯨꯊꯣꯛꯑꯦꯕ
ꯀꯔꯤ ꯀꯔꯤ ꯄꯨꯊꯣꯛꯄ꯭ꯔꯣ ꯑꯩ ꯀꯔꯤ ꯇꯧꯕꯔꯣ
ꯅꯪꯗꯨꯀꯣ
ꯍꯥ
ꯅꯣꯛꯁꯨ ꯅꯣꯛꯅꯤꯡꯉꯤ ꯅꯪꯒꯤ ꯅꯑꯣꯡꯗꯣ
ꯅꯣꯛꯅꯤꯡꯉꯗꯤ ꯅꯣꯛꯑꯣꯅ
ꯇꯨ ꯁꯨꯃꯥꯏꯅ ꯇꯧꯔꯛꯄꯗꯅꯦ ꯅꯣꯛꯅꯤꯡꯉꯤꯁꯦ
ꯃꯔꯛ ꯃꯔꯛꯇ ꯌꯥꯝ ꯑꯉꯥꯡ ꯃꯥꯟꯕ꯭ꯔꯣ
ꯎꯝ
ꯑꯩꯅ ꯅꯠꯇꯦꯀꯣ ꯑꯗꯨꯗꯤ ꯏꯁꯥꯅꯅꯦꯕ
ꯑꯗꯨꯒꯤꯅꯤꯅꯦ ꯎꯝ ꯑꯩꯅ ꯀꯩꯅꯣ ꯇꯧꯔꯤꯁꯦ
ꯏꯁ ꯅꯣꯛꯑꯣ ꯑꯗꯣ ꯇꯨꯝꯗꯕꯤꯗ ꯑꯗꯨꯝ ꯅꯣꯛꯔꯒ ꯂꯩꯈ꯭ꯔꯣ ꯉꯁꯤꯗꯤ
ꯑꯩꯕꯨ ꯑꯉꯥꯎꯕ ꯇꯥꯏꯞꯇ
ꯎꯝ
ꯉꯥꯎꯒꯦ ꯉꯥꯎ
ꯅꯪ ꯉꯥꯎꯒꯦ ꯍꯥꯏꯕ꯭ꯔꯣ
ꯅꯪ ꯑꯣꯏꯅ ꯅꯪ ꯑꯣꯏꯅ ꯉꯥꯎꯒꯅꯤꯀꯣ ꯃꯤꯕꯨ ꯅꯣꯛꯅꯤꯡꯉꯤ ꯍꯥꯏꯕ ꯇꯣ ꯏꯁ
ꯑꯩꯈꯣꯏꯗꯤ ꯑꯉꯥꯎꯕꯁꯨ ꯅꯠꯇꯗꯨꯕꯨ
ꯎꯝ ꯀꯩ ꯍꯥꯏꯕ
ꯅꯪꯅꯦ ꯉꯥꯎꯒꯗꯕꯁꯦ
ꯏꯁ ꯑꯩꯗꯤ ꯀꯃꯥꯏ ꯉꯥꯎꯗꯣꯏꯕ
ꯉꯥꯎꯔꯒ ꯆꯠꯆꯅꯤ ꯊꯕꯛ ꯆꯠꯄꯒꯁꯦ ꯈꯔ ꯆꯦꯛꯁꯤꯜꯂꯣ
ꯑꯩꯒꯤꯀꯣꯛꯗꯣ ꯑꯁ ꯀꯩꯅꯣ ꯉꯁꯥꯏ ꯎꯗ ꯊꯤꯕꯗꯨ ꯅꯥꯏ
ꯄꯣꯝꯕ꯭ꯔꯥ ꯑꯝꯇ ꯌꯦꯡꯉꯨꯅꯦ
ꯑꯦ ꯐꯕꯅꯦ ꯄꯣꯝꯕ ꯅꯠꯇꯦꯗ
ꯎꯝ ꯄꯣꯝꯃꯝꯃꯥꯗꯤꯗꯤ ꯍꯌꯦꯡ ꯍꯤꯗꯥꯛ ꯂꯩꯔꯛꯀꯦ
ꯏꯁ
ꯐꯒꯤ ꯃꯥꯟꯕ꯭ꯔꯣ
ꯌꯥꯝꯃꯝꯕꯔꯖꯥꯅꯤ
ꯑꯗꯨꯒ
ꯎꯝ
ꯂꯧ ꯐꯖꯟ ꯂꯣꯏꯔꯀꯥꯟꯗ ꯎꯝ ꯉꯁꯥꯏ ꯑꯩ ꯍꯥꯏꯕꯣꯗ ꯆꯥꯕ ꯆꯠꯂꯨꯁꯦ
ꯑꯩ ꯆꯥꯅꯤꯡꯗꯦꯗ ꯑꯩꯗꯤ
ꯀꯩꯒꯤ ꯑꯗꯨꯗꯤ ꯍꯥꯏꯔꯤꯕ
ꯁꯨꯝ ꯍꯥꯏꯕꯅꯤꯗ ꯀꯩꯅꯣ ꯍꯥꯏꯕ ꯌꯥꯗꯕ꯭ꯔꯣ ꯑꯩꯗꯤ ꯆꯥꯅꯤꯡꯗꯦ ꯃꯣꯏꯒꯤꯗꯨ ꯌꯥꯝ ꯃꯣꯠ ꯃꯣꯠꯂꯒ ꯁꯦꯝꯕꯗ ꯃꯥꯜꯂꯦ
ꯑꯁ ꯅꯪ ꯑꯉꯛꯄꯅꯤ ꯅꯥꯊꯟꯗ ꯅꯨꯡꯉꯥꯏ ꯈꯜꯂꯒꯅ ꯅꯪ ꯆꯥꯅꯤꯡꯗꯦꯕꯨ ꯍꯥꯏ
ꯑꯗꯨꯨ ꯀꯣ
ꯍꯣꯏꯅꯦ ꯑꯗꯨꯗꯤ ꯈꯣꯡꯎꯞ ꯂꯩꯕ ꯆꯠꯂꯨꯁꯤꯀꯣ
ꯑꯗꯨ ꯅꯪ ꯅꯪꯅ ꯈꯨꯡꯒꯨꯞ ꯂꯩꯕ ꯑꯩꯅ ꯀꯔꯤꯁꯨ ꯂꯩꯇ꯭ꯔꯒ ꯅꯪꯒꯤ ꯅꯪꯒꯤ ꯅꯠꯇꯣ ꯏꯟꯂꯒ ꯆꯠꯂ ꯋꯥꯑꯦ ꯑꯩ ꯍꯧꯖꯤꯛꯅ ꯋꯥꯈ꯭ꯔꯦ
ꯀꯗꯤ ꯌꯣꯁꯦ ꯅꯠꯇꯦ ꯅꯪꯒꯤꯁꯨ ꯂꯩꯕꯤꯒꯅꯤ ꯑꯗꯨꯗꯤ
ꯑ ꯑꯩ ꯑꯩꯒꯤ ꯑꯩ ꯈꯣꯡꯎꯞ ꯇꯣꯡꯕ ꯌꯥꯗꯦꯕ
ꯑꯗꯨ ꯑꯣꯏꯗꯤ ꯀꯩꯅꯣ ꯆꯞꯄꯥꯜꯒꯨꯝꯕ ꯂꯩꯕꯤꯒꯦ ꯑꯃ ꯊꯕꯛ ꯆꯇꯄꯥꯗ ꯍꯥꯞꯅꯕ
ꯆꯞꯄꯜꯁꯨ ꯀꯩꯅꯣ ꯀꯩ ꯍꯥꯏꯁꯤꯔꯥ